ꯇꯥꯥꯔꯦ
ꯎꯝ ꯅꯦꯠ ꯅꯨꯡꯉꯥꯏꯇꯕ ꯃꯥꯜꯂꯦ ꯅꯨꯡꯉꯥꯢꯇꯕꯅꯦ ꯎꯝ ꯅꯣꯡ ꯃꯪꯕꯩꯁꯨ ꯑꯣꯢꯔꯝꯗꯧ ꯃꯥꯜꯂꯦ ꯅꯣꯡ ꯃꯪꯗꯔꯣ
ꯃꯪꯉꯦ ꯅꯣꯏꯗꯤ
ꯃꯪꯉꯦ ꯑꯩꯈꯣꯏꯁꯨ ꯅꯨꯡꯁꯥꯁꯨ ꯑꯃꯨꯛꯁꯨ ꯁꯥꯕ ꯃꯥꯜꯂꯦ ꯈꯪꯗꯦ
ꯅꯣꯡ ꯇꯥꯔꯛꯇꯧ ꯃꯥꯜꯂꯦ
ꯎꯝ
ꯍꯧꯖꯤꯛ ꯏꯁꯤꯡ ꯏꯆꯥꯎ ꯊꯣꯛꯅꯕ ꯃꯇꯝꯗꯤ ꯑꯣꯏꯔꯦ
ꯎꯝ ꯅꯣꯡ ꯃꯇꯝꯗꯤ ꯑꯣꯏꯗꯤ ꯑꯣꯏꯔꯝꯅꯦ ꯃꯃꯥꯡ ꯆꯍꯤꯗꯤ ꯑꯩꯈꯣꯏ ꯑꯦꯛꯖꯥꯝ ꯃꯇꯝꯗꯗꯤ ꯏꯁꯤꯡ ꯆꯥꯎꯈꯤꯕꯅꯤꯀꯣ
ꯎꯝ ꯆꯥꯎꯋꯦ ꯁꯨꯇꯤꯒ ꯊꯥꯈ꯭ꯔꯤꯗꯨꯗꯤ
ꯁꯨꯇꯤ ꯊꯥꯕ ꯈꯛꯇ ꯅꯠꯇꯅ ꯑꯦꯛꯖꯥꯝ ꯌꯩꯊꯣꯛꯢꯗꯨꯗꯤ ꯑꯗꯨꯁꯨ ꯃꯦꯝ ꯔꯣꯕꯤ ꯇꯒꯤꯗꯨꯗ
ꯎꯝ
ꯐꯅꯗꯤ ꯋꯥꯈꯤꯕꯅꯦ ꯁꯪ ꯃꯟꯕꯩ
ꯑꯥ ꯂꯥꯁꯇ ꯀꯨꯏꯅ ꯂꯩꯔ ꯀꯥꯟꯗ ꯑꯃꯨꯛ ꯇꯧꯔꯦ
ꯍꯣꯏ ꯂꯣꯏꯁꯤꯜꯂꯝꯃꯁꯨ ꯐꯕ
ꯎꯝ ꯑꯃꯇꯪ ꯉꯥꯏꯍꯧꯕꯖꯦ
ꯑꯗꯨꯅꯦ ꯑꯃꯈꯛꯇꯥ ꯉꯥꯏꯔꯀꯥꯟꯗ ꯎ ꯅꯪ ꯀꯣꯏꯕ ꯆꯠꯂꯣꯏꯗ꯭ꯔꯣ ꯀꯥꯡꯒꯤ ꯍꯥ
ꯀꯣꯏꯕ ꯆꯠꯀꯅꯤ
ꯀꯥꯏꯗ ꯆꯠꯇꯣꯏꯕ ꯅꯪ ꯃꯣꯏꯔꯥꯡꯗ
ꯏꯁꯀꯣꯟ ꯏꯁꯀꯣꯟꯗ ꯆꯠꯄ ꯌꯥꯏ ꯂꯥꯏ ꯈꯣꯏꯔꯝꯕ
ꯑꯣ ꯑꯩꯈꯣꯏꯁꯨ ꯆꯠꯆꯦ ꯍꯥꯏꯕꯅꯦ ꯃꯣꯏꯔꯥꯡꯗ
ꯃꯣꯢꯔꯥꯡꯗ ꯑꯣꯏꯅ
ꯎꯝ ꯑꯩꯈꯣꯏ ꯑꯩꯈꯣꯏ ꯃꯤ ꯃꯔꯤ ꯃꯔꯤ ꯆꯠꯁꯦ ꯍꯥꯏꯕ ꯑꯥ ꯊꯥꯡꯖꯤꯡ ꯈꯨꯔꯨꯝꯃꯨꯒꯦ ꯇꯧꯕꯅꯦ
ꯊꯝꯕꯥꯜ ꯊꯝꯕꯥꯜ ꯍꯦꯛꯄꯒ
ꯎꯝ ꯊꯝꯕꯜ ꯍꯦꯛꯄꯗꯨ ꯍꯤ ꯇꯣꯡꯗꯣꯏꯔꯥ ꯇꯣꯡꯉꯣꯏꯗꯕ꯭ꯔꯥ ꯈꯪꯗꯦ ꯇꯣꯡꯉꯛꯄꯁꯨ ꯌꯥꯏ
ꯍ
ꯎꯝ ꯍꯣꯁꯇꯦꯜ ꯑꯩꯈꯣꯏ ꯃꯔꯤꯗ ꯑꯩꯈꯣꯏ ꯃꯤ ꯂꯩꯃꯤꯟꯅꯩꯗꯨꯒ ꯑꯃ ꯑꯅꯤ ꯗꯨꯒ ꯆꯠꯀꯅꯤ ꯃꯣꯏ ꯆꯠꯁꯤ ꯀꯥꯡꯗ ꯀꯣꯏꯔꯨꯁꯤ ꯑꯁꯦꯡꯕꯗꯤ ꯁ꯭ꯀꯣꯟꯗ ꯆꯠꯁꯦꯔꯥꯗꯤ ꯍꯥꯏꯅꯔꯝꯕꯅꯦ
ꯎꯝ
ꯈꯔ ꯂꯥꯞꯅ ꯆꯠꯁꯤꯌꯦ ꯑꯗꯣ ꯃꯣꯏꯔꯥꯡꯗ ꯆꯠꯅꯤ ꯕꯁꯇ ꯆꯠꯁꯤ ꯍꯥꯏ
ꯕꯁꯇ ꯆꯠꯄꯅ ꯐꯥꯏ
ꯎꯝ ꯕꯁꯇ ꯆꯠꯂꯒ
ꯈꯦꯆꯤ ꯀꯩꯀꯥ ꯄꯨꯨ ꯑꯥꯗ ꯂꯧꯔꯒ ꯁꯤꯡꯖꯨ ꯇꯧꯔꯒ ꯃꯣꯏ ꯂꯣꯛꯇꯥꯛ ꯃꯄꯥꯟꯗꯨ ꯆꯥꯁꯤ ꯇꯧꯕ
ꯅꯨꯡꯉꯥꯏꯗꯣꯔꯦ
ꯎꯝ꯫
ꯑꯍꯥꯟꯕꯗ ꯆꯠꯇꯨꯔꯣ ꯑꯔꯣꯏꯕꯗ ꯆꯠꯇꯨꯔꯣ
ꯑꯍꯥꯟꯕꯗꯨ ꯆꯠꯁꯦ
ꯎꯝ꯫
ꯑꯍꯥꯟꯕ ꯆꯤꯟꯗꯤ ꯆꯤꯟꯒꯅꯤ ꯏꯁ꯭ꯀꯣꯟꯗꯨ ꯌꯥꯝ ꯆꯤꯟꯒꯅꯤ꯫
ꯆꯤꯟꯕꯅꯦ꯫
ꯀꫭꯟꯗꯤ ꯌꯥꯝ ꯆꯤꯟꯗꯥꯏꯅꯦ꯫
ꯆꯤꯟꯕꯅꯦ ꯀꯣꯅꯨꯡꯁꯨ ꯆꯤꯜꯂꯦ꯫
ꯏꯁ꯭ꯀꯣꯟꯗꯨꯗ ꯑꯝꯇ ꯆꯪꯗ ꯀꯣꯅꯨꯡꯕꯨꯗꯤ ꯆꯪꯉꯨꯔꯦꯀꯣ꯫ ꯏꯁ꯭ꯀꯣꯟꯗꯤ ꯀꯃꯥꯏ ꯇꯧꯒꯦ ꯃꯅꯨꯡꯗ
ꯂꯥꯏ ꯌꯥꯝ ꯂꯩꯌꯦꯗꯥꯏꯅꯦ
ꯂꯩꯕꯅꯦ ꯑꯌꯥꯝꯕꯅ ꯔꯥꯙꯥ ꯀ꯭ꯔꯤꯁꯅꯒꯤ ꯒꯨꯝꯕ ꯉꯥꯛꯇ
ꯎꯝ ꯆꯪꯗꯦ
ꯐꯣꯇꯣ ꯀꯥꯞꯄꯕꯨꯗꯤ ꯐꯖꯕ ꯌꯥꯝ ꯂꯩꯕꯅꯦ ꯫
ꯎꯝ꯫
ꯐꯣꯟ ꯐꯖꯕ ꯑꯃ ꯗꯔꯀꯥꯔ ꯇꯥꯏ꯫
ꯅꫭꯏꯗꯤ ꯅꫭꯏ ꯄꯦꯔꯦꯟꯁ ꯀꯥ ꯆꯠꯇꯨꯏ ꯑꫭꯏꯔꯝꯒꯅꯤꯅꯦ꯫
ꯆꯠꯂꯣꯏꯗ ꯈꫭꯏꯗꯤ ꯑꯥ ꯏꯃꯥꯟꯅꯕꯤ ꯉꯩ ꯆꯠꯄ ꯌꯥꯏ ꯅꯠꯇ꯭ꯔꯒ ꯏꯅꯥꯎꯅꯨꯄꯤꯉꯩꯒ ꯑꯣꯏꯅ ꯑꯗꯨꯃꯥꯏꯅ ꯏꯁ꯭ꯀꯣꯟꯗꯤ ꯅꯛꯑꯦ ꯑꯩꯈꯣꯏꯂꯣꯝꯗꯩ ꯆꯠꯂꯗꯤ ꯑꯗꯨ ꯀꯣꯅꯨꯡꯅꯃꯨꯛ ꯈꯔ ꯂꯥꯞꯄꯦ
ꯑꯣ ꯑꯩꯈꫭꯏꯗꯤ ꯊꯥꯞꯄꯦ ꯍꯦ ꯑꯩꯈꯣꯏꯗꯩꯗꯤ ꯈꯔ ꯂꯥꯞꯄꯦ ꯑꫭꯇꫭ ꯀꯩꯀꯥ ꯚꯔꯥ ꯈꯔ ꯑꯣꯏꯔꯅꯤ꯫ ꯅꯨꯡꯉꯥꯏ ꯐꯤ ꯐꯅꯦꯛ ꯀꯩ ꯁꯦꯠ ꯆꯠꯇꯧ ꯑꫭꯏꯔꯝꯒꯅꯤꯅꯦ
ꯏꯁ꯭ꯀꫭꯟꯗꯗꯤ ꯑ ꯐꯤ ꯐꯅꯦꯛ ꯁꯦꯠꯂ ꯆꯠꯅꯤ ꯅꯣꯏꯗꯤ
ꯍꯧꯖꯤꯛ ꯐꯅꯦꯛ ꯁꯦꯠ ꯐꯅꯦꯛ ꯐꯤ ꯁꯦꯠ ꯁꯦꯠꯂꯥ ꯆꯠꯁꯦ ꯍꯥꯏ꯫ ꯀꯦꯔꯒ ꯆꯠꯁꯤ
ꯀꯦꯗꯔ ꯆꯠꯂꫭ ꯑꯗꯨꯗꯤ ꯐꯖꯅꯥ
ꯎꯝ ꯍꯟꯗꯛꯇꯤ ꯌꯥꯝ ꯀꯣꯏꯔꯦ ꯑꯩꯈꯣꯏ ꯅꯨꯄꯤ ꯃꯈꯩꯁꯦ
ꯆꯍꯤ ꯂꯣꯏꯔꯥ ꯑꯗꯨꯕꯨ ꯀꯣꯏꯍꯧꯗꯅꯥ
ꯃꯥꯅꯦ ꯁꯤꯗꯥꯏꯗꯤ ꯌꯨꯝ ꯆꯠꯂꯗꯥꯏꯗꯤ ꯎꯒꯤꯁꯨ ꯐꯪꯉꯔꯣꯏ ꯀꫭꯏꯒꯁꯨ ꯐꯪꯉꯔꯣꯏ ꯍꯧꯖꯤꯛꯇꯤ ꯀ꯭ꯂꯥꯁꯁꯨ ꯂꯣꯏꯔꯕꯅꯤꯅ ꯃꯇꯝ ꯀꯃꯥꯏꯅ ꯇꯧꯔꯒ ꯂꯩꯅꯔꯤꯒꯦ
ꯐꯝꯃꯒ ꯂꯩ ꯐꯣꯟ ꯌꯦꯡꯕꯒ ꯐꯝꯕꯒ
ꯃꯤꯠ ꯀꯣꯛ ꯆꯤꯛꯇ꯭ꯔꯣ
ꯀꯣꯛ ꯆꯤꯛꯑꯒꯅ ꯇꯨꯝꯕ
ꯍꯨꯝ ꯅꯪ ꯋꯥꯔꯜ ꯀꯞꯇꯤ ꯌꯦꯡꯕ꯭ꯔꯣ
ꯌꯦꯡꯗꯦꯗ ꯕꯣꯜ ꯌꯦꯡꯕꯒ ꯍꯩꯇꯦ
ꯎꯝ ꯑꯩꯁꯨ ꯌꯦꯡꯗꯦꯗ
ꯕꯣꯜꯗ ꯈꯪꯉꯤꯝ ꯕꯣꯜꯗ ꯈꯪꯉꯤꯕ ꯍꯥꯏ ꯕꯣꯜ ꯆꯪꯈꯤꯕꯗꯣ
ꯎꯝ ꯑꯩ ꯑꯩꯁꯨ ꯐꯣꯟ ꯌꯦꯡꯉ ꯂꯩꯌꯦ ꯑꯗꯨꯝ
ꯎꯝ
ꯁꯤꯃ ꯈꯔ ꯌꯦꯡ ꯍꯥꯎꯁ ꯑꯣꯐ ꯇ꯭ꯔꯦꯛꯖꯟ ꯊꯣꯛꯂꯛꯑꯦ ꯅꯪ ꯌꯦꯡꯕ꯭ꯔꯥ
ꯀꯔꯝꯕ
ꯌꯦꯡꯗꯕ꯭ꯔꯥ ꯍꯥꯎꯁ ꯑꯣꯐ ꯗ꯭ꯔꯒꯟ
ꯌꯦꯡꯗꯦ
ꯑꯗꯨꯒ ꯍꯣꯁ ꯑꯣꯐ ꯗ꯭ꯔꯦꯒꯥꯜ ꯑꯃ ꯍꯣꯂꯤꯋꯨꯠ ꯀꯤ ꯁꯤꯔꯤꯁ ꯍꯥꯏ ꯇꯥꯔꯦ ꯑꯗꯨ ꯑꯣꯢꯗꯨꯢꯅꯦ ꯅꯨꯡꯉꯥꯏ ꯗ꯭ꯔꯦꯒꯟꯒꯤ ꯃꯣꯢ ꯋꯥꯔꯤꯅꯤ
ꯌꯦꯡꯕ ꯍꯧꯕ ꯇꯥꯔꯦ
ꯑꯗꯣ ꯈꯔꯗꯤ ꯑꯗꯨ ꯌꯥꯎꯕꯅꯦ ꯑꯗꯜ
ꯑꯦꯇꯤꯟ ꯄ꯭ꯂꯁ ꯈꯔ ꯈꯔ ꯑꯃꯨꯃꯨꯛ ꯌꯥꯎꯋꯦ ꯑꯃꯨꯛꯃꯨꯛ ꯅꯠꯇꯦ ꯑꯗꯨꯝ ꯌꯥꯎꯋꯦ ꯍꯥꯏꯇꯥꯔꯦ ꯈꯔ
ꯇꯥꯜꯂꯦ ꯑꯗꯨꯗꯤ
ꯑꯗꯣ ꯑꯗꯨꯢ ꯃꯄꯥꯗꯤ ꯌꯦꯡꯗꯦ ꯏꯁꯀꯤꯞ ꯇꯧꯊꯣꯛꯑꯦ ꯑꯗꯨ ꯍꯥꯏꯗꯤ ꯃꯣꯏ ꯑꯗꯨꯒꯤ ꯅꯠꯇꯅ ꯃꯣꯏ ꯋꯥꯔꯤꯗꯣ ꯑꯥ ꯊꯥꯏꯅꯉꯥꯏꯒꯤꯗꯩ ꯑꯣꯏꯗꯣꯏꯅꯦꯕ ꯀꯃꯥꯏꯅ ꯇꯧꯒꯦ ꯍꯥꯏꯔ ꯀꯥꯟꯗ ꯋꯥꯔꯤꯁꯦ ꯃꯣꯏ ꯗ꯭ꯔꯦꯒꯟ ꯄꯥꯏꯕ ꯄꯥꯏꯕ ꯉꯝꯕ ꯍꯥꯏꯇꯥꯔꯦ ꯗ꯭ꯔꯦꯒꯟ ꯑꯗꯨꯝ ꯄꯥꯏꯗꯅ ꯄꯥꯏꯔꯒ ꯑꯗꯨꯝ ꯃꯣꯏ ꯃꯅꯤꯡꯗ ꯊꯧꯕꯒ ꯉꯝꯕ ꯈꯔ ꯌꯥꯎꯋꯦꯕ ꯗ꯭ꯔꯦꯒꯟꯁꯤꯗꯤ ꯃꯩꯅ ꯃꯩ ꯊꯥꯗꯣꯛꯑꯁꯨ ꯀꯩꯁꯨ ꯁꯤꯗꯦꯗꯅ ꯃꯥꯗꯤ ꯑꯗꯨ ꯍꯧꯖꯤꯛꯇꯤ ꯃꯣꯏ ꯄꯥꯏꯕ ꯉꯝꯃꯤꯕ ꯃꯣꯏ ꯗ꯭ꯔꯦꯒꯟ ꯀꯟꯇ꯭ꯔꯣꯜ ꯇꯧꯕ ꯃꯤ ꯃꯈꯩꯁꯨ ꯃꯣꯏꯁꯨ ꯃꯩ ꯊꯥꯗꯣꯛꯑꯁꯨ ꯁꯤꯗꯦꯕ ꯃꯣꯏꯁꯦ
ꯎꯝ
ꯑꯗꯨꯒꯨꯝꯕ ꯃꯤ ꯉꯥꯛꯇ ꯑꯣꯏꯗꯣꯏꯅꯦꯕ ꯗ꯭ꯔꯦꯒꯟꯒꯤ ꯃꯣꯏꯒꯤ ꯋꯥꯔꯤ ꯃꯣꯏ ꯗꯥꯏꯅꯦꯁꯇꯤ ꯍꯥꯏꯗꯣꯏꯔꯥ ꯃꯣꯏ ꯑꯥꯏꯔꯥꯟ ꯊ꯭ꯔꯣꯟ ꯑꯃ ꯂꯩꯌꯦ ꯋꯥꯔ ꯇꯧꯕꯗ ꯃꯤ ꯁꯣꯜꯖꯔ ꯃꯌꯥꯝꯒꯤ ꯃꯣꯏꯒꯤ ꯁꯨꯋꯥꯠꯇꯨꯅ ꯁꯦꯝꯃꯒ ꯍꯧꯖꯤꯛꯀꯤ ꯑꯥꯏꯔꯟ ꯊ꯭ꯔꯣꯟ ꯑꯃ ꯁꯦꯝꯒꯤꯕ ꯑꯗꯨ ꯊ꯭ꯔꯣꯟꯗꯨ ꯃꯤꯅ ꯌꯥꯝ ꯄꯥꯝꯅꯕꯩ ꯃꯊꯪ ꯃꯊꯪꯒꯤ ꯋꯥꯔꯤ ꯃꯌꯥꯝ ꯂꯥꯛꯇꯣꯏꯅꯤ
ꯑꯣ ꯌꯦꯡꯗ꯭ꯔꯤꯕꯅꯤ ꯑꯝꯇꯥ ꯈꯪꯗꯦ ꯑꯤ ꯄꯤ ꯁꯣꯔꯠ ꯀꯌꯥ ꯌꯥꯝ ꯌꯥꯝꯒꯦ
ꯑꯣ ꯍꯣ ꯁꯨꯝ ꯗ꯭ꯔꯒꯟ ꯁꯤꯖꯟ ꯍꯧꯖꯤꯛ ꯑꯍꯨꯝ ꯊ꯭ꯔꯤ ꯌꯧꯔꯦ ꯑꯦꯄꯤꯁꯣꯠ ꯑꯦꯠ ꯑꯦꯠ ꯈꯛꯇ ꯑꯣꯏ ꯌꯥꯝꯗꯦ ꯑꯍꯨꯝ ꯁꯨꯕ ꯁꯤꯖꯟ ꯊꯣꯛꯏ ꯍꯧꯖꯤꯛ ꯎꯝ ꯁꯟꯗꯦꯗꯗꯤ ꯊꯥꯗꯣꯔꯛꯀꯅꯤ ꯕꯠ ꯌꯦꯡꯕ ꯌꯥꯕꯗꯤ ꯃꯟꯗꯦꯗ ꯑꯌꯨꯛꯇ ꯌꯦꯡꯕ ꯌꯥꯅꯤ
ꯀꯔꯤꯒꯤ
ꯑꯩ ꯑꯩ ꯍꯣꯠ ꯁꯇꯔꯗ ꯌꯦꯡꯉꯦ ꯍꯣꯁꯇꯦꯟꯒꯤ ꯃꯣꯢ ꯁꯞꯁꯀ꯭ꯔꯤꯞꯁꯟꯅꯦ ꯑꯗꯨꯗꯤ ꯌꯦꯡꯉꯁꯨ ꯌꯥꯏ ꯅꯠꯇ꯭ꯔꯗꯤ ꯐ꯭ꯔꯤꯗ ꯑꯗꯨꯝ ꯌꯦꯡꯒꯦ ꯍꯥꯏꯔꯗꯤ ꯑ ꯀꯦꯁꯇꯦꯜ ꯇꯤꯚꯤꯗꯣ ꯈꯪꯕ ꯈꯪꯕꯔꯥ
ꯈꯪꯗꯦꯍ‌ꯦ
ꯀꯦꯁꯇꯦꯜ ꯑꯃ ꯌꯥꯎꯕꯅꯦꯕ ꯀꯦꯁꯇꯦꯜ ꯄꯤꯕꯤ ꯑꯗꯨ ꯑꯦꯇꯤ ꯈꯔ ꯂꯥꯛꯄꯅꯦ ꯑꯗꯨꯝ ꯑꯗꯨꯗꯒꯤ ꯑꯗꯨꯝ ꯌꯦꯡꯕ ꯌꯥꯕꯅꯦ ꯐ꯭ꯔꯤꯗ ꯑꯗꯨꯝ ꯅꯨꯡꯉꯥꯏꯕꯅꯦ ꯁꯤꯅꯦꯃꯥ ꯃꯌꯥꯝ ꯐꯪꯕꯅꯤ ꯀꯦꯁꯇꯜ ꯇꯤꯚꯤꯗꯗꯤ
ꯑꯥ ꯑꯩꯗꯤ ꯑꯌꯥꯝꯕꯅ ꯆꯥꯏꯅꯤ ꯁꯦꯔꯜꯅ ꯅꯝꯅ ꯌꯦꯡꯕꯅꯤꯅ
ꯅꯣꯢ ꯃꯈꯟ ꯃꯈꯟ ꯌꯥꯝ ꯌꯦꯡꯉꯦ ꯏꯁꯄꯥꯏꯗꯔ ꯃꯦꯟ ꯌꯦꯡꯕ ꯆꯠꯂꯣꯏꯗ꯭ꯔꯣ
ꯆꯜꯂꯣꯏꯗ ꯏꯁꯄꯥꯏꯗꯔ ꯃꯦꯟꯗꯦ ꯑꯩꯈꯣꯏ ꯌꯨꯝꯗ ꯌꯥꯝ ꯂꯩ ꯌꯦꯡꯉꯣ ꯂꯥꯛꯑꯣ
ꯏꯁ ꯅꯠꯇꯦ ꯍꯦ ꯅꯪꯕꯨ ꯑꯦꯚꯦꯟꯖꯔꯁꯀꯨꯝꯕ ꯌꯦꯡꯗꯕ꯭ꯔꯅ ꯑꯦꯛꯁꯟꯁꯨ ꯌꯦꯡꯗꯦ
ꯗꯦ
ꯎꯝ
ꯑꯩꯗꯤ ꯃꯦꯖꯤꯛ
ꯎꯝ
ꯄꯥꯎ ꯍꯣꯔꯔ ꯁꯨ ꯌꯦꯡꯗꯦ ꯀꯤꯖꯩ
ꯑꯩꯁꯨ ꯇꯜꯂꯤꯅꯦ ꯍꯣꯔꯔꯗꯤ ꯀꯤꯌꯦ
ꯗꯥꯛ ꯇꯨꯝꯕꯒ ꯌꯥꯗꯦ ꯀꯥꯏꯗꯩ ꯑꯗꯨ ꯌꯦꯡꯉꯗꯤ
ꯃꯪꯗ ꯊꯣꯛ ꯊꯣꯛꯇ꯭ꯔꯣ ꯃꯪꯗꯒ ꯅꯠꯇꯦ ꯇꯨꯝꯗ꯭ꯔꯤꯉꯩꯗ ꯑꯗꯨꯝ ꯑꯩ ꯃꯅꯤꯡꯗ ꯂꯩꯔꯝꯗꯣꯢꯔ ꯑꯗꯨꯝ ꯋꯥꯈꯜ ꯈꯜꯂꯦ ꯑꯣꯟꯊꯣꯔꯛ ꯑꯣꯟꯊꯣꯛꯔꯛꯄꯗꯣ ꯀꯤꯌꯦꯕ ꯈꯪꯗꯦ ꯇꯜꯂꯦ ꯍꯣꯔꯔꯗꯤ ꯌꯥꯝ ꯇꯜꯂꯦ
ꯑꯩꯁꯨ ꯇꯜꯂꯦ ꯃꯦꯖꯤꯛꯀꯨꯝꯕ ꯄꯋꯥꯔꯒꯨꯝꯕ ꯑꯣꯏꯅ ꯌꯦꯡꯉꯦ
ꯎꯝ
ꯑꯗꯨꯅ ꯌꯦꯡꯕ ꯅꯨꯡꯉꯥꯏꯌꯦꯕ ꯁ꯭ꯋꯥꯏꯒ ꯃꯥꯡꯈ꯭ꯔꯒ ꯑꯁ꯭ꯋꯥꯏꯗ ꯂꯩꯔꯝꯕꯗꯣ
ꯎꯝ
ꯎꯝ
ꯅꯪ ꯐꯤꯂꯤꯄꯤꯟꯁꯀꯨꯝꯕꯗꯤ ꯌꯦꯡꯕ꯭ꯔꯥ ꯌꯦꯡꯗꯦ ꯊꯥꯏꯂꯦꯟꯁꯨ
ꯊꯥꯏꯂꯦꯟ ꯊꯥꯏꯂꯦꯟꯗꯤ ꯋꯥꯔꯤ ꯐꯖꯔꯗꯤ ꯌꯦꯡꯉꯦ ꯄꯣꯄꯨꯂꯔꯒꯨꯝꯕ ꯑꯣꯏꯔꯛꯄꯗꯣ ꯔꯤꯜꯁꯇꯒ ꯊꯣꯛꯂꯛꯄꯗꯣ ꯑꯗꯨꯒꯨꯝꯕ ꯑꯗꯨꯒꯨꯝꯕ ꯄꯣꯄꯨꯂꯔ ꯑꯣꯏꯗꯗꯤ ꯌꯦꯡꯗꯦ
ꯎꯝ
ꯌꯦꯡꯒꯩ ꯌꯦꯡꯎꯨꯔꯒ ꯐꯖꯗꯕꯗꯨꯗꯤ ꯇꯜꯂꯦꯕ
ꯍꯣꯏ ꯃꯥꯅꯦ ꯑꯦꯅꯤꯃꯦꯗꯤ ꯌꯦꯡꯕ꯭ꯔꯥ ꯑꯩꯗꯤ ꯌꯦꯡꯗꯦ
ꯑꯩꯁꯨ ꯌꯦꯡꯗꯦ ꯑꯦꯅꯤꯃꯤ ꯌꯦꯡꯉꯦ ꯖꯣꯀꯔ
ꯑꯦꯅꯤꯃꯦꯗ ꯍꯟꯗꯛ ꯎꯝ ꯅꯤꯟꯖꯥꯗꯣ ꯅꯦꯖꯥ ꯍꯥꯏꯕ꯭ꯔꯥ ꯅꯦꯖꯥ ꯍꯥꯏꯕ꯭ꯔꯥ
ꯀꯩꯁꯨ ꯌꯥꯝꯗꯤ ꯌꯦꯡꯗꯦ ꯑꯦꯅꯤ ꯑꯦꯅꯤ ꯃꯃꯤꯡꯒ ꯑꯝꯇ ꯈꯪꯗꯦꯗ
ꯑꯦꯅꯤꯃꯦꯁꯟꯒꯤꯅꯦ ꯑꯩꯅ ꯍꯥꯢꯁꯤ ꯑꯗ ꯖꯨꯇꯣꯄꯤꯌꯥꯒ ꯃꯌꯥꯝ ꯊꯣꯛꯈꯤꯗ꯭ꯔꯣ ꯖꯨꯇꯣꯄꯤꯌꯥ ꯇꯨꯗꯣ ꯌꯦꯡꯉꯕ꯭ꯔꯣ
ꯌꯦꯡꯗ꯭ꯔꯤ
ꯑꯗꯨꯝ ꯅꯨꯡꯉꯥꯏꯕꯅꯦ ꯑꯗꯨꯁꯨ ꯀꯥꯔꯇꯨꯟꯒꯤꯅꯦ ꯍꯥꯏꯇꯥꯔꯦ ꯅꯦꯖꯥꯗꯣ ꯅꯨꯡꯉꯥꯏꯕꯅꯦ ꯅꯦꯖꯥꯗꯨ ꯌꯥꯝ
ꯌꯦꯡꯒꯦ
ꯑꯗꯨꯝ ꯃꯤ ꯌꯥꯝ ꯌꯦꯡꯅꯒꯤꯕꯅꯤꯅꯦ ꯅꯦꯖꯣꯗꯨꯗꯤ ꯑꯦꯅꯤꯃꯦꯁꯟꯅꯦ ꯑꯗꯨꯗꯤ
ꯀꯩꯅꯣ ꯋꯥꯔꯤꯒꯨꯝꯕ ꯐꯖꯔꯗꯤ ꯑꯗꯨꯝ ꯌꯦꯡꯉꯦ ꯑꯩꯗꯤ
ꯑꯗꯨ ꯑꯗꯨꯝ ꯐꯖꯕꯟ ꯋꯥꯔꯤ ꯑꯗꯨꯝ ꯐꯖꯕꯅꯦ ꯃꯣꯏ ꯗ꯭ꯔꯥꯏꯠ ꯗ꯭ꯔꯦꯒꯟꯒꯤ ꯃꯆꯥ ꯑꯅꯤ ꯑꯣꯏꯗꯣꯏꯅꯦꯕ ꯑꯃꯅ ꯗ꯭ꯔꯦꯒꯟ ꯃꯅꯥꯛꯇ ꯂꯩꯍꯧꯔꯕ ꯑꯃꯅ ꯑ ꯍꯤꯌꯨꯃꯟꯒꯤ ꯃꯆꯥ ꯑꯣꯏꯔꯕ ꯍꯥꯏꯇꯥꯔꯦ ꯍ꯭ꯌꯨꯃꯟ ꯑꯃꯥ ꯃꯣꯏ ꯅꯤꯡꯊꯧꯒꯤ ꯃꯥꯏ ꯅꯨꯨꯄꯤꯗꯣ ꯄ꯭ꯔꯦꯛꯅꯦꯟ ꯑꯣꯏꯀꯥꯟꯗ ꯑꯗꯨꯒꯤ ꯍꯧꯖꯤꯛꯀꯤ ꯌꯦꯔꯨꯝ ꯌꯦꯔꯨꯝ ꯑꯣꯏꯅ ꯊꯣꯂꯛꯄꯅꯦꯕ ꯌꯦꯔꯨꯝ ꯑꯅꯤ ꯊꯣꯛꯂꯛꯄꯅꯦ ꯑꯃꯅ ꯗ꯭ꯔꯦꯒꯟ ꯃꯅꯥꯛꯇ ꯑꯗꯨꯝ ꯂꯩꯍꯧꯔꯕ ꯑꯃꯗꯨꯅ ꯍ꯭ꯌꯨꯃꯟꯒꯤ ꯅꯨꯄꯤꯗꯣ ꯄ꯭ꯔꯦꯛꯅꯦꯟ ꯑꯣꯏ